ꯍꯜꯂꯣ
ꯑꯣ ꯇꯥꯔꯦ ꯇꯥꯔꯦ ꯅꯦꯠꯋꯥꯛ ꯌꯥꯝ ꯅꯨꯡꯉꯥꯏꯇ ꯃꯥꯜꯂꯦ ꯇꯥꯔꯦ ꯇꯥꯔꯦ
ꯇꯥꯔꯦ ꯇꯥꯔꯦ ꯇꯥꯔꯦ ꯇꯥꯔꯦ
ꯑꯥ
ꯂꯩꯗꯤ ꯅꯦꯠꯋꯥꯛ ꯌꯥ ꯗ꯭ꯔꯥꯕꯁꯤꯅꯦ
ꯑꯣ ꯑ ꯅꯨꯡꯉꯥꯏꯔꯤꯕꯣ
ꯑꯁ ꯅꯨꯡꯉꯥꯏꯒꯦ ꯅꯨꯡꯉꯥꯏꯇꯦꯗ ꯀꯃꯥꯏꯅ ꯅꯨꯡꯉꯥꯏꯗꯣꯏꯅꯣ ꯁꯤ ꯆꯥꯐꯝ ꯊꯛꯐꯝ ꯈꯪꯗ꯭ꯔꯦꯗ ꯏꯔꯥꯡ ꯌꯥꯝ ꯇꯧ ꯃꯥꯜꯂꯤꯗ ꯈꯨꯔꯥꯏꯔꯣꯝꯗ
ꯏꯔꯥꯡ ꯈꯔ ꯇꯧꯏ ꯉꯁꯤꯗꯤ
ꯋꯥ ꯉꯥꯡꯕꯁꯦ ꯑꯩꯗꯤ ꯈꯤꯇꯪ ꯇꯞꯅ ꯇꯞꯅ ꯁꯦꯟꯇꯦꯟꯁꯁꯦ ꯉꯥꯡꯁꯦ ꯍꯥꯏꯕꯗꯤ ꯑꯩ ꯅꯪꯅ ꯉꯥꯡꯕꯗꯣ ꯊꯨꯝꯃꯟꯕꯒꯤ ꯑꯩꯗꯣ ꯂꯧꯁꯤꯟꯐꯝꯗꯣ
ꯑꯥ
ꯈꯤꯇꯪ ꯋꯥꯗꯨꯅ ꯈꯤꯇꯪ ꯇꯞꯅ ꯇꯞꯅ ꯉꯥꯡꯁꯦ ꯌꯥꯅꯤꯅ
ꯌꯥꯏ ꯌꯥꯏ
ꯀꯃꯥꯢ ꯃꯥꯥꯏ ꯇꯧꯔꯤ ꯅꯣ ꯈꯨꯔꯥꯏꯒꯤꯗꯨꯕꯣ
ꯈꯨꯔꯥꯏꯒꯤꯁꯦ ꯑꯁ ꯄ꯭ꯔꯣꯕ꯭ꯂꯦꯝ ꯑꯃꯕꯨ ꯚꯥꯏ ꯂꯩꯔꯤ ꯃꯌꯥꯝꯁꯤꯅꯅꯤꯗꯅ ꯍꯥꯏꯗꯤ ꯅꯣꯟ ꯃꯅꯤꯄꯨꯔꯤ ꯃꯌꯥꯝ ꯂꯩꯗꯅꯀꯣ ꯍꯣꯏ ꯃꯅꯤꯄꯨꯔꯤꯕꯨꯗꯤ ꯀꯧꯕ ꯌꯥꯔꯦ ꯃꯣꯏꯗꯤ ꯀꯨꯏꯔꯦ ꯑꯗꯨ ꯑꯣꯏꯔꯒꯁꯨ ꯃꯣꯏꯒꯤ ꯏꯔꯥꯡꯁꯦ ꯑꯗꯨꯝ ꯁꯥꯒꯠꯂꯤꯅꯦ ꯌꯥꯗꯦꯅꯤ ꯉꯁꯤꯒꯤꯕꯨꯗꯤ ꯑꯩꯈꯣꯏꯒꯤ ꯏꯚꯤꯛꯁꯟꯒꯨꯝꯕ ꯇꯧꯕꯩ ꯅꯦꯕ ꯃꯥꯗꯤ ꯈꯥ ꯈꯥꯁꯂꯦꯟꯗ ꯃꯣꯏ ꯇꯥꯁꯜꯂꯝꯕꯒꯤ
ꯑꯣ ꯈꯥꯁꯂꯦꯟ ꯌꯨꯝ ꯀꯌꯥꯃꯨꯛꯇꯤ ꯊꯨꯒꯥꯏꯈ꯭ꯔꯒꯦ
ꯌꯨꯝ ꯈꯔꯗꯤ ꯆꯠꯈ꯭ꯔꯦ ꯃꯣꯏ ꯌꯨꯝ ꯇꯔꯥ ꯁꯨꯃꯥꯏꯅꯗꯤ ꯑꯣꯏꯔꯝꯗꯧ ꯃꯥꯜꯂꯦ
ꯍꯦꯟꯗꯤ ꯍꯦꯟꯃꯜꯂꯝꯅꯤꯅꯦ ꯃꯌꯥꯡꯒꯩꯖꯤ ꯦ ꯈꯔ ꯇꯥꯟꯊꯣꯛꯄ ꯌꯥꯔꯕꯅꯤꯅꯦ ꯑꯗꯥꯏꯗ ꯄꯨꯂꯞ ꯈꯨꯟꯗꯁꯜ ꯁꯜꯂ ꯂꯩꯁꯜꯂꯦ ꯌꯦꯡꯑꯣ ꯃꯤ ꯀꯌꯥꯨꯛꯇꯤ ꯂꯩꯔꯝꯃꯅꯤ ꯑꯗꯋꯥꯏ
ꯑꯁ ꯐꯖꯅ ꯁꯧꯔꯕꯅꯤ ꯀꯗꯥꯥꯏꯗꯅꯣ ꯑꯗꯣ ꯂꯩꯌꯣ ꯆꯜꯂꯦ ꯆꯠꯂꯦ ꯆꯠꯂꯦ ꯍꯥꯟꯅ ꯍꯥꯟꯅ ꯕꯣꯠ ꯀꯥꯔꯝꯕꯁꯤꯡꯗꯨꯅꯁꯨ ꯀꯣꯏꯕꯨꯅꯤꯗ
ꯑ ꯃꯃꯥꯡꯗꯁꯨ ꯀꯩꯅꯣꯒꯤ ꯂꯩ ꯀꯠꯄ ꯁꯥꯡ ꯊꯤꯉꯩꯅ ꯄꯥꯎ ꯂꯩ ꯗꯥꯏꯅꯦ ꯑꯗ ꯑꯩꯅ ꯍꯥꯏꯅꯤꯡꯉꯤꯁꯤꯅ ꯈꯨꯔꯥꯏꯒꯤ ꯃꯤꯈꯩꯗ ꯀꯩꯗꯧꯔꯤꯒꯦ ꯁꯤꯅꯦ
ꯈꯪꯗꯦ ꯄꯨꯂꯞ ꯇꯨꯝꯃꯒ ꯂꯩꯁꯤꯅꯤ ꯍꯧꯖꯤꯛ ꯌꯥꯗ꯭ꯔꯦ ꯍꯥꯏꯗꯤ ꯑꯩꯈꯣꯏꯒꯤ ꯃꯩꯇꯩꯒꯤ ꯑꯣꯏꯅ ꯂꯩꯔꯤꯕ ꯂꯥꯏꯁꯪꯗꯣ ꯃꯣꯏꯅ ꯍꯥꯟꯅ ꯂꯩꯔꯝꯗꯦ ꯃꯣꯏꯅ ꯍꯥꯟꯅ ꯂꯥꯛꯄꯗ ꯑꯝꯇ ꯂꯩꯔꯝꯗꯦꯅ ꯗꯥꯏꯔꯦꯛ ꯃꯔꯩ ꯌꯦꯠꯄꯅꯦꯕꯀꯣ
ꯂꯥꯏꯁꯪꯁꯦ ꯀꯗꯥꯏꯋꯥꯏ ꯖꯒꯥꯒꯤ ꯑꯣꯏꯗꯣꯏꯅꯣ
ꯁꯤꯒꯤ ꯃꯣꯏꯒꯤ ꯑꯩꯈꯣꯏꯒꯤ ꯂꯥꯏ ꯃꯌꯥꯝ ꯂꯩꯕꯗꯣ ꯈꯪꯕ꯭ꯔꯣ ꯑꯩꯈꯣꯏꯒꯤ ꯃꯌꯥꯝꯒꯤ
ꯃꯌꯥꯡꯒꯤ ꯂ ꯃꯅꯨꯡ ꯆꯪꯉꯒ ꯂꯩꯗꯣꯏꯔꯕꯥ
ꯍꯣ ꯍꯣ ꯍꯣꯏ ꯑꯗꯨꯒꯤ ꯃꯣꯏꯒ ꯊꯪꯅꯅ ꯑꯗꯨꯝ ꯂꯩꯌꯦꯕ ꯑꯩꯈꯣꯏꯒꯤ ꯃꯩꯇꯩꯒꯤ ꯑꯍꯣꯡ ꯄꯨꯡꯉꯅ ꯊꯥꯏꯅꯗꯤꯀꯣ
ꯎꯝ
ꯑꯗꯨꯒꯤ ꯂꯥꯏꯁꯪꯁꯦ ꯃꯣꯏꯅ ꯍꯥꯏꯁꯦ ꯍꯥꯟꯅ ꯁꯨꯡꯂꯩ ꯂꯩꯔꯝꯗꯦ ꯁꯤꯅꯤ ꯃꯣꯏꯅ ꯃꯐꯝꯗꯨꯗ ꯇꯥꯔꯛꯄ ꯃꯇꯝꯗ ꯑꯗꯨꯒꯤ ꯀꯣꯔꯠ ꯀꯦꯁꯀ ꯇꯧꯋꯦꯕ
ꯎꯝ ꯑꯗꯣ ꯑꯩꯈꯣꯏꯒꯤ ꯃꯩꯇꯩꯒꯤ ꯃꯤꯈꯩꯅꯗꯤ ꯑꯗꯨꯒꯤ ꯃꯔꯝꯗ ꯋꯥ ꯋꯥ ꯑꯃꯝꯇꯪ ꯉꯥꯡꯈꯤꯗꯕ꯭ꯔꯣ
ꯉꯥꯡꯉꯦ ꯌꯦꯠꯅꯩꯌꯦ ꯀꯣꯔꯠ ꯀꯦꯁ ꯇꯧꯅ ꯂꯩꯔꯦꯕ ꯑꯗꯨꯒ ꯑꯩꯈꯣꯏꯗꯤ ꯇꯁꯦꯡꯅ ꯍꯥꯏꯔꯒꯗꯤ ꯏꯔꯥꯡ ꯄꯥꯝꯗꯦ ꯅꯠꯇ꯭ꯔꯥ ꯑꯗꯣ ꯍꯥꯏꯗꯤ ꯀꯩꯁꯨ ꯂꯩꯇꯕ ꯏꯁꯄꯦꯁ ꯃꯆꯥ ꯑꯃꯈꯛꯀꯤꯅꯦꯕ ꯂꯥꯏꯁꯤꯡꯗꯨꯅ ꯆꯥꯎꯗꯅ ꯀꯌꯥꯝ ꯆꯥꯎꯗꯣꯏꯅꯣꯕ ꯑꯗꯨꯗ ꯑꯩꯈꯣꯏ ꯂꯍꯩ ꯍꯩ ꯂꯩ ꯀꯠꯆꯒꯦ ꯍꯥꯏꯕꯅꯤ ꯃꯣꯏꯁꯨ ꯑꯗꯨꯝ ꯇꯧꯖꯣ ꯃꯣꯏꯒꯤ ꯅꯥꯀꯟꯗꯨꯗ ꯃꯣꯏꯒꯤ ꯇꯣꯉꯥꯟꯅ ꯂꯩꯖꯔꯤꯕ ꯂꯝꯁꯦ ꯍꯦꯡꯒꯨꯝꯕ ꯅꯠꯇꯦꯕ ꯍꯥꯏꯗꯤ ꯅꯣꯏ ꯑꯩꯈꯣꯏꯒꯤꯁꯨ ꯂꯩꯔꯅ ꯅꯣꯏꯒꯤ ꯑꯗꯣ ꯂꯩꯕ ꯌꯥꯔꯣꯏ ꯍꯥꯏꯕ ꯅꯠꯇꯦꯕ ꯑꯩꯈꯣꯏꯅ ꯍꯥꯏꯁꯤ ꯅꯠꯇ꯭ꯔꯥ ꯑꯗꯣ ꯃꯣꯏꯒꯤꯗꯤ ꯑꯃꯨꯛ ꯃꯣꯏ ꯍꯥꯏꯁꯦ ꯃꯣꯏꯒꯤ ꯂꯩꯔꯕꯝꯅꯤꯅ ꯑꯩꯈꯣꯏꯒꯤꯗꯣ ꯁꯦꯟꯅꯕ ꯌꯥꯔꯣꯏ ꯁꯤꯅꯦꯕ ꯑꯗꯨꯒ ꯆꯞ ꯃꯥꯟꯅꯩ ꯃꯣꯏꯅ ꯍꯥꯏꯁꯦ ꯑ ꯑꯁ
ꯑꯗꯨꯒꯤꯗꯨꯗꯤ ꯀꯃꯥꯏꯅ ꯇꯧ ꯌꯥꯁꯟꯅꯈ꯭ꯔꯦ
ꯌꯥꯁꯟꯅꯗ꯭ꯔꯤ ꯑꯗꯨꯝ
ꯑꯗꯨꯗꯤ ꯌꯥꯁꯟꯅꯗꯤ ꯍꯥꯏꯔꯝꯃꯦꯅꯦ ꯍꯧꯖꯤꯛꯇ ꯂꯥꯏ ꯈꯨꯔꯨꯝꯕ ꯆꯪꯕ ꯉꯝꯗ꯭ꯔꯦ ꯍꯥꯏꯗꯣꯏꯔꯥ ꯀꯃꯥꯏꯅ ꯇꯧꯕꯅꯣ
ꯑꯃꯃꯨꯛꯇꯤ ꯆꯪꯉꯦ ꯑꯗꯨꯗ ꯃꯤ ꯃꯌꯥꯝ ꯇꯧꯔꯒ ꯈꯣꯠꯂꯒ ꯆꯪꯕꯗꯣ ꯑꯗ ꯃꯣꯏꯅ ꯍꯦꯛꯇ ꯊꯤꯉꯛꯄꯤ ꯈꯣꯠꯂꯛꯄꯤ ꯍꯦꯛꯇ ꯇꯧꯕꯀꯣ ꯑꯗ ꯀꯩꯁꯨ ꯅꯠꯇꯦꯌꯣꯅꯦ ꯑꯩꯈꯣꯏꯒꯤ ꯁꯣꯔꯣꯏ ꯈꯥꯎꯕꯒꯨꯝꯕꯁꯦ ꯁꯤꯗꯩꯁꯤꯗ ꯑꯩꯈꯣꯏ ꯍꯧꯖꯤꯛꯀꯤꯁꯤꯗ ꯑꯗꯨꯝ ꯍꯩ ꯂꯩ ꯀꯠ ꯀꯗꯕꯅꯦꯕ ꯑꯗꯨ ꯐꯥꯎꯕꯗ ꯆꯪꯅ ꯀꯜꯍꯟꯗꯕꯒꯤ ꯁꯥꯎꯅꯗꯅ ꯌꯦꯡꯉꯨꯗ꯭ꯔꯥ ꯍꯥꯏꯗꯤ ꯃꯣꯏꯗꯗꯤ ꯗꯥꯏꯔꯦꯛ ꯊ꯭ꯔꯦꯠ ꯅꯠꯇ꯭ꯔꯥ ꯅꯣꯏꯗꯨꯗꯤ ꯔꯤꯂꯤꯖꯟꯗꯅꯦꯕ ꯑꯇꯣꯞꯄ ꯀꯩꯅꯣꯒꯤ ꯅꯠꯇꯦꯕ ꯄ꯭ꯔꯥꯏꯚꯦꯠꯀꯤ ꯑꯣꯏꯅ ꯂꯩꯅꯕ ꯂꯝꯗ ꯃꯨꯟꯅꯕꯒꯤ ꯈꯠꯅꯕꯦ ꯍꯥꯏꯕꯁꯤꯗꯤ ꯏꯔꯤꯂꯤꯖꯟ ꯅꯣꯏꯅ ꯃꯤ ꯍꯥꯟꯗꯤꯩ ꯂꯩꯖꯔꯕ ꯂꯥꯏ ꯁꯪ ꯀꯩꯀꯥꯟꯗꯨꯗ ꯃꯣꯏ ꯅꯨꯡꯁꯤꯠꯇꯕ ꯑꯃ ꯌꯥꯎꯕ ꯀꯩ ꯑꯗꯨꯃꯥꯏꯅ ꯇꯧꯕꯒꯤ ꯁꯨꯝ ꯅꯨꯡꯉꯥꯏꯇꯕꯗꯣ ꯑꯩꯣꯏꯨꯝ ꯅꯨꯡꯉꯥꯏꯇꯦ
ꯑꯁꯨꯝ ꯀꯥꯟꯗꯗꯤ ꯑꯩꯈꯣꯏꯒꯤ ꯃꯅꯤꯄꯨꯔꯤꯒꯤ ꯁꯤꯑꯦꯁ ꯑꯣ ꯑꯣꯏꯗ ꯊꯣꯛꯂꯛꯑꯔꯣꯏꯅꯦ
ꯊꯣꯂꯛꯑꯔꯣꯏ ꯊꯣꯂꯛꯑꯔꯣꯏ ꯁ꯭ꯋꯥꯒꯤ ꯂꯩꯀꯥꯏꯒꯤ ꯃꯤ ꯃꯔꯤ ꯃꯉꯥ ꯇꯪꯅ
ꯃꯥꯅꯦ ꯑꯗꯨꯗꯤ ꯑꯗꯨꯝꯤꯡꯖꯦꯜ ꯃꯥꯟꯅꯗꯝ ꯑꯗꯨꯝ ꯃꯤꯅ ꯉ ꯊꯥꯝꯗ ꯃꯁꯦ ꯃꯣꯏꯗꯤ ꯀꯣꯂꯛꯑꯣꯅ ꯊꯣꯛꯂꯛꯑꯕꯅꯤ ꯑꯩꯈꯣꯏꯗꯤ ꯇꯧꯔꯤ ꯄꯣꯠꯇꯨꯗꯤ ꯈꯨꯔꯥꯏꯪꯒꯤꯅꯦ ꯍꯥꯏꯕꯒꯤ ꯋꯥꯈꯜꯂꯣꯟꯗ ꯑꯗꯨꯝ ꯂꯩꯗꯣꯏꯅꯦꯕ ꯈꯨꯔꯥꯏꯒ ꯃꯣꯏ ꯃꯌꯥꯡꯒ ꯌꯥꯅꯗ꯭ꯔꯦꯅ ꯍꯥꯏꯕꯒꯤ ꯋꯥꯈꯜꯂꯣꯟꯗ ꯃꯅꯤꯄꯨꯔ ꯑꯣꯏꯅ ꯂꯧꯔꯔꯣꯏꯕ ꯄꯣꯠꯇꯣ
ꯑꯦꯐꯕꯤꯗ ꯈꯇꯔꯅꯦ ꯀꯃꯦꯟꯇ ꯅꯔꯤꯔꯤꯁꯦ ꯃꯣꯏꯅ ꯃꯤ ꯑꯝꯇ ꯂꯩꯖꯗ꯭ꯔꯕꯣ ꯑꯗꯥꯏꯗ ꯀꯥꯏꯅ
ꯑꯗꯨꯅꯦ ꯃꯃꯥꯡꯗꯁꯨ ꯑꯗꯨꯒ ꯍꯟꯗꯛ ꯇꯁꯨ ꯑꯩꯈꯣꯏꯒꯤ ꯂꯥꯡ ꯀꯥꯞꯄ ꯃꯤ ꯈꯔ ꯐꯥꯏ ꯈꯣꯠꯂꯤꯅꯒ ꯄꯥꯎꯗ ꯇꯧꯕꯗꯤ ꯏꯔꯥꯡꯗꯤ ꯊꯣꯛꯈꯤꯕꯔꯣ ꯑꯗꯨꯏꯗꯨꯕꯨ
ꯑꯗꯨ ꯏꯔꯥꯡꯕꯨꯗꯤ ꯊꯣꯛꯑꯦ ꯑꯗꯨꯅꯤꯅꯦ ꯌꯥꯝ ꯅꯨꯡꯉꯥꯏꯇ꯭ꯔꯤꯁꯦ
ꯑꯗꯨꯅꯤ ꯍꯥꯏꯗꯤ ꯒꯣꯚꯔꯃꯦꯟꯅ ꯐꯦꯜ ꯑꯣꯏꯔꯒ ꯂꯥꯟ ꯎꯝ ꯂꯥꯡ ꯂꯥꯡ ꯉꯥꯛꯄꯗꯣ ꯊꯣꯛꯂꯛꯑꯦ ꯂꯥꯜ ꯉꯥꯏꯉꯛꯄꯗ ꯊꯣꯛꯂꯛꯄ ꯍꯥꯏꯁꯦ ꯅꯪ ꯑꯩ ꯑꯣꯏꯔꯦ ꯈꯜꯂꯣꯅꯦ ꯑꯗꯨ ꯅꯣꯡꯃꯩ ꯀꯥꯞꯄ ꯆꯠꯄ ꯍꯥꯏꯁꯦ ꯑꯩꯈꯣꯏꯒꯤ ꯊꯋꯥꯏ ꯀꯠꯊꯣꯛꯄꯒꯨꯝꯕꯅꯦꯕ ꯁꯤꯅꯤ ꯅꯥꯅꯤ ꯈꯪꯄꯣꯠꯇꯦꯕ ꯀꯅꯥ ꯆꯠꯅꯤꯡꯕꯗꯨꯅ ꯌꯥ
ꯍꯣꯏ ꯅꯣꯏ ꯁꯨꯝ ꯆꯪꯁꯤꯜꯂꯑꯦ ꯃꯤꯅꯗꯤ ꯌꯦꯛꯅꯕꯅꯗꯤ ꯑꯗꯨ ꯑꯗꯨꯗ ꯆꯠꯇ꯭ꯔꯗꯤ ꯑꯩꯈꯣꯏꯒꯤ ꯃꯤꯁꯤꯡꯗꯣ ꯂꯣꯏ ꯍꯥꯠꯇꯣꯛꯍꯜꯂꯣ ꯍꯥꯏ ꯅꯠꯇ꯭ꯔꯥ ꯃꯣꯏ ꯍꯥꯏꯅꯤꯡꯉꯤꯗꯨꯗꯤ ꯑꯗꯨꯒꯤꯗꯃꯛꯇ ꯆꯠꯂꯦ ꯑꯥ ꯑꯗꯨꯒꯤꯗꯃꯛꯇ ꯆꯠꯂꯀꯥꯟ ꯆꯠꯂꯕ ꯃꯇꯨꯡꯗ ꯍꯧꯖꯤꯛꯅ ꯑꯃꯨꯛ ꯂꯣꯏ ꯇꯛꯈꯠꯂ ꯐꯥꯒꯠꯂꯛꯑꯗꯤ ꯑꯗꯨꯗꯤ ꯐꯔꯛ ꯇꯥꯗ꯭ꯔꯣ
ꯑꯗꯨꯟꯅ
ꯌꯥꯝ ꯅꯨꯉꯥꯏꯇꯕ ꯊꯧꯗꯣꯛ ꯉꯥꯛꯇꯅꯤ
ꯑꯗꯨ ꯑꯗꯨ ꯍꯥꯏꯔꯨꯔꯒ ꯇꯥꯃꯤꯜꯅꯗꯨꯒꯤ ꯀꯩꯅꯣꯗꯤ ꯌꯦꯡꯉꯣ ꯁꯤꯑꯦꯝꯗꯤ ꯌꯦꯡꯉꯣꯅꯦ ꯐꯝꯃꯦ ꯄꯥꯏꯈꯤꯕ ꯀꯩꯀꯩ ꯑꯥꯑꯣꯡ ꯑꯑꯣꯟꯕ ꯇꯧꯔꯛꯀꯦꯗꯣ
ꯑꯁ ꯐꯖꯅ ꯂꯣꯏꯅꯃꯛ ꯆꯦꯟꯖ ꯇꯧꯔꯛꯦ ꯀꯩꯅꯣ ꯄꯨꯔꯥꯞ ꯑꯩꯈꯣꯏꯒꯤ ꯐꯤꯂꯝꯗꯒ ꯇꯧꯕꯗꯣ
ꯐꯤꯂꯝꯅ ꯇꯧꯕꯣ ꯑꯗꯨꯒ ꯆꯞ ꯃꯥꯟꯅꯅꯕꯅꯦꯅ ꯇꯧꯔꯛꯏꯁꯦ
ꯊꯣꯔꯛꯏꯁꯦ ꯌꯦꯡꯉꯣꯗꯅ ꯍꯥꯏꯗꯤ ꯍꯥꯏ ꯍꯣꯏ
ꯂꯥꯏꯔꯤꯛ ꯂꯥꯏꯁꯨ ꯈꯔ ꯍꯩꯕ ꯑꯃ ꯃꯊꯧ ꯇꯥꯏꯗ
ꯍꯣꯏ ꯍꯣꯏ ꯄꯩꯁꯥ ꯕꯤꯖꯤꯅꯦꯁꯃꯦꯟ ꯑꯣꯏꯔꯒ ꯄꯩꯁꯥꯒꯤꯗꯃꯛꯇ ꯂꯦꯞꯄꯛꯄ ꯉꯥꯛꯇꯅꯦ ꯑꯣꯏꯕꯅꯤꯅꯅꯦ ꯀꯥꯏꯗꯒꯤ ꯆꯥꯎꯈꯠꯇꯣꯏꯅꯣ ꯃꯣꯏ ꯄꯩꯁꯥꯒꯤꯗꯪ ꯀꯜ ꯂꯩꯔꯦ ꯐꯝ ꯀꯣꯜꯂꯒ ꯐꯝ ꯀꯣꯜꯂꯒ ꯆꯧꯀꯤ꯭ꯔꯤ ꯀꯣꯜꯂ ꯂꯩꯔꯦ
ꯎꯝ ꯍꯣꯏ ꯁꯣꯏꯔꯤꯁꯤꯅ ꯑꯩꯈꯣꯏꯒꯤ ꯀꯩꯅꯣꯁꯦ ꯄꯣꯂꯤꯇꯤꯁꯤꯌꯥꯟꯈꯩꯁꯦ ꯑꯍꯟ ꯑꯣꯏꯇꯥꯔꯒꯗꯤ ꯑꯩꯈꯣꯏꯅ ꯈꯜꯂꯤꯁꯦ ꯂꯩꯉꯥꯛꯄꯨ ꯍꯩꯔꯅꯤ ꯍꯥꯏꯕꯒꯤ ꯋꯥꯈꯜꯂꯣꯟꯗ ꯈꯜꯂꯦꯕ ꯅꯍꯥ ꯑꯃ ꯊꯣꯛꯂꯛꯄꯗ ꯑꯩꯈꯣꯏ ꯃꯌꯥꯝ ꯁꯨꯞꯄꯣꯔꯠ꯭ ꯇꯧꯕꯒꯤ ꯑꯩꯒꯤ ꯋꯥꯈꯜꯂꯣꯟꯁꯦ ꯍꯥꯏꯗꯤ ꯅꯍꯥ ꯑꯃꯒ ꯑꯍꯜ ꯑꯃꯒ ꯌꯦꯡꯅꯕꯗ ꯑꯍꯜꯗꯨꯅ ꯍꯦꯟꯅ ꯍꯩꯅꯤ ꯍꯥꯏꯕꯒꯤ ꯋꯥꯈꯜꯂꯣꯟ ꯑꯃ ꯂꯩꯌꯦꯕ ꯂꯩ ꯉꯥꯛꯄꯁꯦ ꯁꯤꯗꯅꯦꯕ ꯁꯣꯏꯔꯤꯁꯦ ꯍꯣꯏ ꯑꯍꯜꯗꯨꯁꯨ ꯃꯇꯤꯛ ꯆꯥꯔꯕꯗꯤ ꯑꯩꯈꯣꯏ ꯊꯥꯒꯠꯄꯦ ꯀꯩꯁꯨ ꯀꯥꯏꯗꯦ ꯅꯠꯇ꯭ꯔꯥ
ꯂꯩꯁꯨ ꯀꯥꯏꯗꯦ ꯅꯍꯥꯁꯤꯗ ꯍꯦꯛꯇ ꯃꯇꯤꯛ ꯆꯥꯗꯕ ꯍꯗ ꯅꯤꯡꯗ꯭ꯔꯣ ꯍꯦꯛꯇ ꯑꯗꯨ ꯐꯠꯇꯦꯕ ꯍꯥꯏꯗꯤ ꯂꯩꯗꯅ ꯃꯥꯅ ꯃꯥꯅ ꯇꯧꯕ ꯉꯝꯕ ꯃꯌꯥꯝꯗꯣ ꯍꯥꯏꯗꯤ ꯅꯍꯥ ꯑꯃ ꯑꯣꯏꯅ ꯃꯥꯒꯤ ꯍꯥꯏꯗꯤ ꯏ ꯁꯥꯒꯠꯂꯛꯏ ꯀꯥꯟꯗꯨꯗ ꯇꯧꯕ ꯉꯝꯕ ꯍꯥꯏꯕ ꯑꯃ ꯂꯩꯕꯅꯦꯕ ꯑꯍꯟ ꯍꯥꯏꯗꯤ ꯊꯕꯛ ꯑꯃ ꯇꯔꯛ ꯄꯣꯠ ꯑꯐꯕ ꯇꯧꯒꯦꯔꯥ ꯐꯠꯇꯕ ꯇꯧꯒꯦꯔꯥ ꯑꯩꯈꯣꯏꯒꯤ ꯌꯥꯝ ꯈꯟꯊꯔ ꯇꯧꯔꯛꯄ ꯀꯥꯟꯗꯗꯤ ꯍꯦꯛꯇ ꯁꯣꯏꯕꯁꯨ ꯂꯩꯗꯅꯀꯣ ꯍꯦꯛꯇ ꯐꯨꯗꯣꯛꯄ ꯉꯝꯗꯕ ꯑꯗꯨ ꯅꯍꯥꯗꯤ ꯑꯗꯨ ꯑꯃꯨꯛ ꯇꯧꯔꯑꯣꯗꯤ ꯅꯦ ꯇꯗꯣꯡ ꯇꯧꯔꯛꯀꯗꯣꯏꯅꯦ ꯑꯗꯨ ꯑꯃꯔꯣꯝꯗ ꯍꯥꯏꯔꯒꯗꯤ ꯑꯗꯨꯗꯤ ꯌꯥꯝ ꯆꯪꯉꯦꯕ ꯍꯧꯖꯤꯛꯁꯦ ꯑꯃ ꯗꯣꯡ ꯗꯣꯡ ꯇꯠ ꯇ ꯇ ꯇꯧꯊꯣꯛꯄ ꯊꯕꯛꯁꯦ ꯄꯟꯊꯗꯕꯤꯗ ꯑꯗꯨꯝ ꯑꯝ ꯌꯥꯎꯗ꯭ꯔꯦ ꯍꯥꯏꯇꯥꯔꯦ ꯑꯗꯨꯅ ꯍꯟꯗꯛꯇꯤ ꯅꯍꯥ ꯁꯞꯄꯣꯔꯠ ꯇꯧꯒꯗꯕꯅꯦ ꯇꯒꯤ ꯄꯣꯂꯛꯄꯖꯦ
ꯑꯩꯈꯣꯏ ꯄ꯭ꯔꯖꯥꯅꯁꯨ ꯈꯔ ꯒ꯭ꯌꯥꯟ ꯇꯥꯕ ꯃꯊꯧ ꯇꯥꯏꯌꯦ ꯇꯧꯔꯤꯁꯦ ꯄꯩꯁꯥꯗ ꯄꯤꯔ ꯄꯤꯔꯒ ꯆꯠꯄꯒꯤ ꯊꯕꯛꯁꯤꯃ ꯁꯤꯒꯤ ꯊꯕꯛꯁꯤꯃ ꯑꯩꯈꯣꯏꯅ ꯇꯣꯛꯄ ꯑꯃ ꯃꯊꯧ ꯇꯥꯔꯦ ꯐꯕ ꯂꯩ ꯉꯍꯥ ꯑꯃꯨ ꯂꯩꯒꯦ ꯍꯥꯏꯇꯥꯔꯒꯗꯤ
ꯃꯥꯅꯦ ꯍꯟꯗꯛꯀꯤ ꯃꯇꯥꯡꯗ ꯒ꯭ꯌꯥꯟ ꯇꯥꯗ꯭ꯔꯗꯤ ꯇꯥꯗ꯭ꯔꯕ ꯑꯗꯨꯅꯤ ꯄ꯭ꯔꯖꯥꯁꯤꯡꯁꯤꯁꯨ
ꯌꯥꯔꯦ ꯍꯟꯗꯛ ꯑꯩꯈꯣꯏ ꯊꯦꯡꯅꯕ ꯌꯥꯕ ꯑꯋꯥꯕ ꯃꯌꯥꯝ ꯊꯦꯡꯅꯔꯦꯗ ꯏꯔꯥꯡ ꯐꯅꯥ ꯊꯣꯛꯑꯦ ꯏꯔꯥꯡ ꯐꯅꯥꯌꯥꯝ ꯊꯣꯛꯑꯦ ꯃꯤ ꯃꯌꯥꯝ ꯁꯤꯔꯦ ꯁꯤ ꯒꯣꯚꯃꯦꯟ ꯑꯐꯕ ꯑꯃ ꯂꯩꯔꯒꯗꯤ ꯁꯤꯁꯦ ꯇꯧꯕ ꯑꯃ ꯊꯣꯛꯇꯦꯕ
ꯁꯨꯝꯊꯣꯛ ꯊꯣꯛꯇꯦ
ꯊꯧꯕꯅꯦ ꯑꯗꯨꯅ ꯑꯩꯈꯣꯏꯅ ꯈꯤꯇꯪ ꯒ꯭ꯌꯥꯟ ꯇꯥꯕ ꯃꯊꯧ ꯇꯥꯔꯦ ꯍꯟꯗꯛꯀꯤ ꯃꯇꯥꯡꯁꯤ
ꯃꯥꯅꯦ ꯑꯩꯈꯣꯏ ꯃꯌꯥꯝ ꯆꯪꯉꯒ
ꯆꯥꯛ ꯌꯦꯟꯁꯥꯡꯗꯤ ꯆꯥꯔꯕꯣ
ꯆꯥꯛ ꯆꯥꯗ꯭ꯔꯤꯌꯦ ꯉꯥꯏꯍꯥꯛ ꯂꯩꯒ ꯆꯥꯔꯅꯤ
ꯀꯩꯀꯩ ꯍꯦꯟꯖꯥꯡ ꯍꯣꯠꯅꯔꯕ
ꯈꯪꯗꯦꯅꯦ ꯑꯩ ꯆꯥꯛꯈꯨꯝ ꯆꯪꯉꯨꯗ꯭ꯔꯤꯅꯦ ꯉꯁꯤꯒꯤ ꯑꯩꯗꯤ ꯆꯥꯛ ꯊꯣꯡꯉꯕ ꯀꯃꯥꯏꯅ ꯇꯧꯔꯒꯦ
ꯆꯥꯛꯊꯤ ꯊꯣꯡꯗ꯭ꯔꯤ ꯀꯩꯅꯣ ꯇꯧꯔꯦ ꯃꯦꯒꯤ ꯑꯃ ꯍꯧꯔꯤ ꯃꯦꯒꯤ ꯆꯥꯒꯦꯅ ꯆꯥ ꯑꯃ ꯃꯤꯒꯤ ꯑꯃꯨꯗꯥ ꯑꯣꯏꯔꯝꯖꯩ
ꯍꯣꯔꯦꯟ ꯋꯥ ꯀꯞ ꯌꯦꯡꯗꯣꯏꯔꯣ
ꯌꯦꯡꯗꯣꯏꯅꯦ ꯍꯒꯣꯔꯦꯟꯁꯦ ꯋꯥꯔ ꯀꯞꯁꯦ ꯀꯅꯥ ꯀꯅꯥꯅ ꯀꯥꯗꯧ ꯃꯥꯟꯒꯦ
ꯍꯣꯔꯦꯟ ꯑꯥꯔꯖꯦꯟꯇꯤꯅꯥ ꯑꯗꯨꯝ ꯊꯣꯝꯃꯅꯤ ꯉꯁꯤꯁꯨ ꯃꯦꯠꯁꯤꯗꯣ ꯍꯦꯇ꯭ꯔꯤꯛ ꯇꯧꯁꯟꯈ꯭ꯔꯅꯤ ꯎꯄꯥꯏ ꯂꯩꯇꯦ
ꯗꯗꯥ ꯃꯤꯁꯤꯗ ꯂꯏꯍꯦ
ꯍꯣꯏꯗꯤꯗꯥ ꯃꯦꯁꯁꯤꯅ ꯅꯩꯗꯣꯏꯅꯦ
ꯉꯁꯥꯏ ꯏꯁꯄꯦꯟꯒꯤꯗꯤ ꯌꯦꯡꯍꯧꯕ꯭ꯔꯣ
ꯌꯦꯡꯉꯧꯏ ꯏꯁꯄꯦꯟ ꯉꯔꯥꯡꯒꯤ ꯉꯔꯥꯡ ꯅꯠꯇ꯭ꯔꯣ ꯏꯁꯄꯦꯟꯗꯨꯕꯨ
ꯏꯁꯄꯦꯟ ꯉꯔꯥꯡꯂꯣ
ꯏꯁꯄꯦꯟꯒꯤ ꯑꯩꯈꯣꯏ ꯌꯥꯝꯃꯥꯜ ꯅꯩꯕꯅꯦ ꯐꯖꯅ
ꯀꯅꯥ ꯀꯅꯥꯅꯣ ꯀꯣꯜ ꯆꯪꯒ꯭ꯔꯤꯗꯨꯕꯨ ꯑꯩꯗꯤ ꯒꯦꯝ ꯁꯥꯟꯅꯩ ꯀꯥꯟꯅ ꯌꯦꯡꯍꯧꯗ꯭ꯔꯦ
ꯑ ꯌꯥꯃꯥꯜ ꯆꯜꯂꯦ ꯑꯗꯒꯤꯗꯤ ꯃꯣꯏꯒꯤ ꯇꯣꯉꯥꯟꯕ ꯏꯁꯄꯦꯟꯒꯤ ꯃꯣꯏ ꯇꯤꯝꯒꯤꯅꯤ ꯅꯨꯨꯄꯥ ꯃꯃꯤꯡꯗꯣ ꯀꯥꯎꯕ ꯀꯥꯎꯔꯤꯅꯦ ꯑꯅꯤ ꯑꯃ ꯆꯟꯕꯅꯦ
ꯎꯝ ꯎꯝ ꯕꯣꯜꯁꯨ ꯑꯩꯈꯣꯏ ꯃꯩꯇꯩ ꯃꯆꯥ ꯋꯥꯔꯜ ꯀꯞ ꯌꯦꯡꯕ ꯆꯠꯄ ꯃꯤ ꯂꯩꯕ ꯃꯥꯜꯂꯦꯅꯦ
ꯂꯩꯌꯦ ꯂꯩꯌꯦ ꯃꯣꯏꯌꯥꯝ ꯃꯥꯟꯅꯤ
ꯑꯦꯕ ꯕꯤꯗꯒ ꯊꯥꯒꯠꯂꯛꯑꯦꯕ ꯃꯣꯏ ꯐꯪꯉꯝꯗꯣ ꯑꯦꯛꯁꯄꯤꯔꯤꯌꯦꯟꯁ ꯀꯣꯅ ꯑꯩꯈꯣꯏꯅ ꯇꯤꯚꯤꯗ ꯌꯦꯡꯉꯒ ꯐꯪꯗꯣꯏꯅꯦꯕ ꯃꯣꯏꯁ ꯗꯥꯏꯔ ꯂꯥꯏꯐꯇꯅꯦ
ꯑꯩꯈꯣꯏꯒꯤꯁꯨ ꯃꯇꯝ ꯂꯥꯛꯈꯤꯅꯤ ꯏꯇꯥꯎ ꯍꯣꯏ ꯐꯔꯦ ꯐꯔꯦ ꯑꯗꯨꯗꯤ ꯑꯩꯁꯨ ꯆꯥꯛ ꯆꯥꯊꯣꯛꯎꯈꯤꯒꯦ
ꯍꯣꯏ ꯍꯣꯏ ꯐꯔꯦ ꯐꯔꯦ ꯑꯗꯨꯗꯤ ꯑꯩꯁꯨ ꯊꯝꯅꯕ ꯇꯧꯔꯒꯦ
ꯎꯝ ꯎꯝ ꯎꯝ